ꯇꯥꯖꯔꯦ
ꯃꯦꯗꯥꯝ ꯇꯨꯝꯕꯤꯗ꯭ꯔꯤ
ꯇꯨꯝꯕꯤꯗ꯭ꯔꯤ ꯑꯩ ꯃꯥꯏ ꯇꯥꯖꯔꯨꯕꯥ
ꯑꯣ ꯑꯩꯗꯤ ꯅꯪ ꯇꯨꯝꯕ ꯃꯥꯜꯂꯦ ꯍꯥꯏꯅ ꯀꯣꯜ ꯊꯝ ꯑꯩꯅ ꯃꯦꯁꯦꯁ ꯊꯥꯕ ꯍꯜꯂꯛꯇꯕꯗꯨꯗ ꯈꯜꯂꯨꯔꯦ
ꯃꯥꯏ ꯇꯥꯖꯕꯅꯦ ꯎꯔꯤꯡ ꯑꯆꯧꯕꯝ ꯈꯗꯥꯡꯗ ꯊꯣꯛꯑꯦ ꯑꯩꯉꯣꯟꯗꯩ ꯍꯦꯟ ꯆꯥꯎꯕ ꯑꯃ
ꯑꯩꯗꯤ ꯑꯩꯒꯤ ꯐꯨꯔꯤꯗꯣ ꯑꯩꯗꯤ ꯑꯩꯒꯤ ꯐꯨꯔꯤꯗꯣ ꯑꯃꯨꯛ ꯍꯧꯔꯦ ꯀꯩꯗꯧꯔꯕꯅꯣ ꯈꯪꯗꯦ
ꯊꯀꯔꯦꯗ ꯑꯣꯟꯊꯣꯛꯅ
ꯑꯌꯤꯡꯕꯤ ꯑꯥ ꯂꯥꯏꯕꯛꯀ ꯂꯥꯏꯕꯛꯛꯇ ꯑꯃ ꯐꯨꯔꯤꯖꯤ ꯊꯣꯛꯇꯧꯕꯩ ꯃꯀꯨꯞ-ꯃꯀꯨꯞ ꯊꯣꯛꯇꯧꯒꯤ ꯇꯧꯖꯦ ꯇꯧꯔꯦ ꯁꯤꯖꯦ ꯀꯥꯂꯦꯟꯊꯥ ꯈꯨꯗꯤꯡꯒꯤ ꯇꯧꯗꯣꯔꯤꯕ ꯃꯥꯜꯂꯦꯕ ꯀꯥꯂꯦꯟ ꯈꯨꯗꯤꯡꯒꯤ ꯐꯨꯗꯣꯔꯛꯑꯦꯕ ꯏꯪꯊꯝꯗꯥꯗꯅ ꯀꯩꯝ ꯇꯧꯗ꯭ꯔꯤꯅꯦ ꯑꯩꯒꯤꯗꯣ ꯀꯥꯂꯦꯟ ꯊꯥꯗꯅꯦ ꯍꯥꯏꯕ ꯃꯃꯥꯡꯗꯖꯨ ꯁꯤꯎꯝꯕ ꯊꯥꯗ ꯇꯧꯏ ꯑꯩꯗꯨ
ꯅꯪ ꯊꯥꯒꯤ ꯂꯩꯅꯥꯅꯦ
ꯈꯪꯗꯦ ꯑꯩ ꯗꯣꯛꯇꯔ ꯆꯠꯂꯛꯄ ꯅꯠꯇ꯭ꯔꯒ ꯑꯣꯏꯂꯤ ꯌꯥꯝ ꯑꯣꯏꯃꯟꯕꯩ ꯇꯧꯔꯤꯕ꯭ꯔꯥ ꯈꯪꯗꯦ
ꯂꯩꯅꯥ ꯅꯠꯇ꯭ꯔꯣ ꯑꯗꯨꯗꯤ ꯑꯩꯗꯤ ꯎꯔꯤꯡꯖꯦ ꯅꯦꯛꯁ ꯕꯥꯏ ꯅꯦꯛꯁꯅꯦ ꯍꯥꯏꯕ ꯂꯩꯁꯦ ꯑꯃ ꯐꯕꯒ ꯑꯃ ꯆꯣꯡꯊꯣꯛꯄ ꯑꯃ ꯐꯕꯒ ꯑꯃ ꯏꯁꯇꯦꯞ ꯕꯥꯏ ꯏꯁꯇꯦꯞ
ꯎꯝ ꯃꯁꯪ ꯍꯥꯏꯗꯤ ꯀꯩꯅꯣ ꯀ꯭ꯌꯨꯗ ꯂꯦꯞꯄꯅ ꯃꯐꯔꯦꯗꯣ ꯀꯅꯥꯃꯠꯇꯁꯨ ꯈꯟꯅꯗ꯭ꯔꯦꯅ
ꯉꯟꯅ ꯊꯣꯛꯄꯅ ꯉꯟꯅ ꯃꯨꯜꯂꯦ ꯑꯦ ꯍꯦ ꯗꯣ ꯇꯧꯔ ꯂꯦꯃꯦ
ꯌꯥꯁꯤ
ꯍꯩꯁ ꯌꯥ ꯆꯤꯀ ꯇꯤꯡꯗꯅ
ꯍꯁꯦꯟ ꯂ ꯈꯪꯗꯦ
ꯏꯁ ꯏꯁ ꯃꯤꯊꯤꯅꯦ ꯃꯤꯊꯤ ꯗꯥ ꯃꯇꯧꯒ ꯗꯤ ꯃꯥꯜꯂꯦꯍꯦ ꯃꯇꯧꯗꯤ ꯃꯥꯜꯂꯦꯍꯦ
ꯅꯪ ꯀꯥꯏꯗ ꯁꯤꯗꯤ ꯃꯥꯗꯔ ꯗꯦꯅꯤꯅ ꯎꯝ ꯊꯤꯌꯥꯁꯤꯁꯤꯖꯨ ꯑꯗꯣ ꯑꯩꯈꯏ ꯃꯥ ꯊꯂꯛ ꯇꯧꯒꯜꯂꯤ ꯗ ꯃꯣꯏꯊꯤꯕ ꯐꯩ ꯍꯥꯏꯌꯦ
ꯅꯦꯕ
ꯇꯥꯡꯕꯤꯕꯅꯤꯗꯅ
ꯍꯥꯎꯕꯨ ꯍꯥꯎꯕ꯭ꯔꯥꯕ
ꯑꯩꯅ ꯁꯌꯥ ꯁꯤꯠꯅ ꯃꯍꯥꯎ ꯌꯥꯎꯗꯦꯗꯅ
ꯍꯥꯥ ꯒ꯭ꯌꯥꯁꯁꯤꯄꯨꯗꯤ ꯀꯩꯝ ꯇꯧꯗꯝꯅꯤꯅꯦ ꯃꯥꯗꯤ ꯃꯥꯗꯤ ꯀꯩꯝ ꯇꯧꯗꯕꯅꯦꯕ
ꯑꯗꯣ ꯃꯤꯊꯤ ꯆꯤꯖꯤꯅꯦ ꯃꯍꯥꯎ ꯑꯩꯅ ꯈꯇꯪꯗꯤ ꯍꯥꯏ ꯁꯣꯇ ꯑꯗꯨ
ꯑꯩ ꯍꯩꯅꯗꯦ ꯃꯤꯊꯤ ꯆꯛꯄꯗꯣ ꯍꯩꯅꯗꯧ ꯃꯥꯟꯗꯦ
ꯍꯔꯗꯗꯤ
ꯍꯤꯟꯖꯤꯜꯂꯦ ꯀꯩꯅꯣ ꯅꯣꯏ ꯏꯅꯥꯎꯄꯤꯗꯨꯁꯨ ꯃꯥꯥꯏ ꯁ꯭ꯀꯨꯜꯗꯨ ꯆꯠꯇꯕ꯭ꯔꯣ
ꯏꯅꯥꯎ ꯄꯤ ꯁꯝꯃꯔ ꯍꯥꯎ ꯂꯣꯏꯗꯔ꯭ꯤꯗ
ꯑꯗꯨ ꯂꯣꯏꯗ꯭ꯔꯤꯕ ꯍꯥꯏꯕꯥ ꯅꯥꯉꯣꯟꯗꯅꯦ ꯍꯥꯏꯁꯦ꯫
ꯍꯣꯏ ꯍꯜꯂꯣ ꯏꯁꯤꯡ ꯊꯛꯏꯕꯔꯥ ꯀꯩꯏꯅꯣꯝ ꯇꯧꯔꯦ
ꯀꯩ ꯍꯥꯏꯅꯣ
ꯁꯃꯔ ꯚꯦꯀꯦꯁꯟ ꯂꯣꯏꯗꯧ ꯋꯥꯠꯂꯤꯕ ꯍꯥꯏꯕ꯭ꯔꯥ
ꯈꯨꯨꯝꯖꯟ ꯃ ꯂꯩ ꯇꯣꯡ ꯑꯊꯛꯗꯤ ꯎꯧ
ꯅꯣꯏꯒꯤ ꯑꯦꯛꯖꯥꯝꯗꯨꯅ ꯍꯧꯖꯤꯛꯐꯥꯎ ꯂꯣꯢꯗꯔ꯭ꯤ ꯗꯨꯅꯥ ꯀꯃꯥꯏꯅ ꯇꯧꯗꯣꯏꯅꯣ
ꯀꯔꯤ ꯑꯦꯛꯖꯥꯝ ꯅꯣ ꯍꯥꯏꯁꯦ꯫
ꯅꯣꯏ ꯄꯔꯛꯇꯤꯗꯜ ꯅꯣꯏ ꯀꯣꯂꯁ ꯑꯦꯛꯖꯥꯝꯗ ꯀꯣꯂꯦꯖ ꯑꯦꯛꯖꯥꯝꯗꯣ
ꯃꯔ ꯉꯥꯏꯗꯣ
ꯃꯥ ꯀꯣꯂꯦꯖ ꯑꯦꯛꯖꯥꯝꯗꯣ ꯍꯧꯖꯤꯛꯐꯥꯎ ꯂꯣꯏꯗ꯭ꯔꯗꯤ ꯀꯃꯥꯏꯅ ꯇꯧꯗꯣꯏꯅꯣ ꯍꯥꯏꯕ
ꯗꯦ ꯇꯥꯗꯅ ꯑꯩꯅꯥ ꯍꯥꯏꯁꯦ ꯇꯥꯗꯕꯅ
ꯇꯌꯦ ꯇꯥꯌꯦ ꯍꯥꯏꯔꯛ ꯑꯣ
ꯃꯣꯏ ꯄ꯭ꯔꯦꯛꯇꯤꯀꯦꯜ ꯇꯥꯝꯗꯕ ꯊꯕꯛꯇꯨ ꯃꯥꯥꯏꯅ ꯊꯣꯛꯂꯛꯑꯦ ꯍꯥꯏꯕ ꯑꯩꯅ ꯅꯠꯇꯦꯗꯅ ꯎꯝ
ꯎꯝ ꯑꯩꯅ ꯉꯥꯡꯕꯁꯤ ꯅꯉꯣꯟꯗ ꯈꯤꯇꯪ ꯇꯞꯅ ꯌꯧꯕ ꯃꯥꯂꯦ
ꯑꯥ ꯑꯗꯨꯃꯥꯏꯅ ꯇꯧꯋꯦ
ꯎꯝ ꯑꯗꯨꯅ ꯐꯪꯖꯤꯟꯅꯩꯕ ꯍꯦꯛꯇ ꯏꯕꯥꯥꯅꯤ ꯋꯥ ꯉꯥꯡ ꯉꯥꯡꯅꯕꯗꯣ
ꯅꯪ ꯇꯨꯝꯅꯤꯡꯗ꯭ꯔꯤꯕ ꯃꯥꯏ ꯇꯥꯔꯕ
ꯑꯩ ꯇꯥꯔꯦ ꯃꯥꯏ ꯇꯥꯔꯦꯅ ꯑꯩꯪꯥꯏꯅ ꯇꯩ ꯑꯗ ꯏꯔꯁꯨꯊꯣꯔꯑꯦꯗ ꯑꯩ ꯂꯧꯊꯣꯛꯑ ꯇꯨꯝꯕ꯭ꯔꯥ ꯉꯁꯤ ꯂꯨꯗꯗꯤ ꯇꯨꯝꯃꯝꯗꯥꯏ ꯂꯧꯊꯣꯛꯑꯕ ꯑꯗꯨꯣꯛ ꯇꯨꯝꯃꯒꯦ
ꯃꯤꯗꯤ ꯏꯁꯤꯡ ꯋꯥꯗꯕ ꯃꯐꯝꯗ ꯂꯩꯅꯤꯅ ꯑꯩꯈꯣꯏ ꯍꯧꯖꯤꯛ ꯐꯎ ꯇꯣꯇꯤ ꯇꯥꯗꯔ꯭ꯤ
ꯋꯥꯏ ꯋꯥꯏꯌꯦ ꯏꯁꯤꯡ ꯋꯥꯏ ꯀꯣꯟꯅ ꯑꯃ ꯈꯪꯗꯕ ꯑꯃ ꯅꯪ ꯁꯤ ꯂꯥꯛꯑꯀꯥꯟꯗ ꯅꯪ ꯏꯁꯤꯡ ꯑꯋꯥꯕꯗ ꯌꯨꯝꯗ ꯂꯩꯕꯗꯤ ꯑꯃꯨꯛ ꯀꯩ ꯈꯪꯅꯩ ꯑꯁꯤꯗ ꯏꯁꯤꯡꯁꯦ ꯍꯣꯟꯖꯤꯜꯂꯒꯅꯦ ꯊꯝꯃꯤꯁꯦ ꯏꯁꯤꯡ ꯍꯣꯟꯖꯤꯜꯂꯒ ꯍꯧꯖꯤꯛ ꯍꯧꯖꯤꯛꯁꯦ ꯃꯤ ꯌꯥꯝ ꯂꯩꯇꯕꯒꯤ ꯁꯝꯃꯔ ꯚꯦꯀꯦꯁꯟ ꯊꯥꯕꯒꯤ ꯏꯁꯤꯡ ꯈꯔ ꯅꯨꯡꯉꯥꯏꯌꯦꯕ ꯑꯁꯤꯗꯒꯤ ꯑꯃꯨꯛ ꯁꯥꯔꯃꯥꯔꯕꯦꯀꯦꯁꯟꯗꯒꯤ ꯑꯃꯨꯛ ꯍꯥꯟꯅꯔꯨꯔꯒ ꯑꯃꯨꯛ ꯑꯦꯛꯖꯥꯝ ꯃꯌꯥꯒꯤ ꯂꯣꯏ ꯂꯥꯛꯅꯔ ꯂꯣꯏꯅꯔꯛꯑꯅꯤꯕ ꯑꯁꯤꯗ ꯏꯁꯤꯡꯁꯦ ꯉꯁꯤꯒꯤ ꯅꯨꯡꯗꯥꯡ ꯄꯨꯡ ꯃꯔꯤ ꯃꯉꯥ ꯅꯠꯇ꯭ꯔꯒ ꯄꯨꯡ ꯇꯔꯨꯛ ꯇꯔꯦꯠ ꯁ꯭ꯋꯥꯗꯩ ꯇꯠꯂꯦꯅ ꯈꯜꯂꯁꯕ ꯅꯣꯡꯃꯩ ꯅꯣꯡꯃꯩ ꯗꯥꯎꯅꯦꯕ ꯑꯗꯨꯕꯨꯗꯤ
ꯎ
ꯑꯗꯣ ꯑꯌꯥꯝꯕ ꯄꯨꯡ ꯅꯤꯄꯥꯟ ꯁ꯭ꯋꯥꯏ ꯇꯠꯂꯦꯅ ꯈꯜꯂꯁꯤ ꯅꯤꯄꯥꯥꯟ ꯁ꯭ꯋꯥꯏ ꯇꯠꯄꯁꯤꯅ ꯅꯣꯡꯉꯥꯟꯕꯒꯤ ꯑꯥ ꯅꯣꯡꯉꯥꯟꯕ ꯍꯌꯦꯡ ꯑꯌꯨꯛꯀꯤ ꯅꯣꯡꯉꯥꯟꯕꯒꯤ ꯄꯨꯡ ꯑꯃ ꯑꯅꯤ ꯁ꯭ꯋꯥꯏꯗꯒ ꯁꯣꯏꯗꯅꯀꯤ ꯂꯥꯛꯑꯅꯤ
ꯑꯗ ꯀꯟꯁꯤꯂ ꯊꯝꯃꯧꯗꯣꯏ
ꯋꯦꯠ ꯍꯣꯏ ꯍꯣꯏ ꯑꯩ ꯀꯥ ꯅꯥꯀꯟꯗ ꯂꯩꯔꯛꯄ ꯀꯅꯥ ꯀꯥꯟꯗ ꯂꯩꯕ ꯅꯣꯏꯒꯤ ꯆꯤꯆꯦ ꯑꯃ ꯂꯩꯌꯦ ꯑꯗꯨꯗ ꯃꯥ ꯄꯩꯁꯥꯥ ꯆꯔꯛꯏ
ꯎꯝ ꯑꯁ ꯅꯣꯏꯒꯤ ꯑꯣꯟ ꯐꯥꯏꯌꯥꯔꯅꯤ ꯅꯣꯏ ꯇꯧꯅꯩꯁꯤꯗꯤ
ꯅꯠꯇꯦꯍꯦ ꯃꯥ ꯁꯨ ꯑꯗꯨꯝ ꯁꯥꯟꯅꯕꯅꯦ ꯇꯨꯞꯞꯄꯒ ꯑꯩꯩꯅꯁꯨ ꯉꯥꯏꯍꯥꯛ ꯉꯥꯏꯍꯥꯛ ꯁꯪꯕ ꯁꯪꯕ ꯀꯥꯟꯗ
ꯃꯅꯤ
ꯌꯥꯔꯦ ꯍꯪꯉꯛꯑꯅꯨ ꯑꯗꯨꯗꯣ
ꯁꯤꯛꯁꯇꯤ ꯂꯥꯛ ꯌꯧꯔꯦ
ꯍꯦ
ꯍ
ꯃꯥ
ꯑꯇꯣꯞꯄ ꯂꯔ ꯍꯥ ꯅꯪ ꯅꯪꯒꯤ ꯁꯛ ꯐꯖꯕꯗꯨꯒ ꯀꯣꯏꯊꯅꯕ ꯂꯣꯏꯔꯕꯣ ꯍꯥꯏꯗꯤ ꯀꯣꯜ ꯇꯧꯅꯅꯤꯡꯉꯥꯏ ꯂꯩꯇ꯭ꯔꯥ ꯕꯣꯕꯥ
ꯑꯩꯉꯣꯟꯗꯔꯣ ꯍꯥꯏꯗꯤ ꯏꯁꯛ ꯐꯖꯕꯒꯤ ꯅꯝꯕꯔ ꯑꯣꯔꯗꯣ ꯑꯗꯗꯤ ꯌꯥꯗ꯭ꯔꯦꯕ ꯈꯪꯗꯦ ꯃꯥꯏ ꯑꯅꯤꯃꯛꯅ ꯑꯩꯅ ꯇꯧꯕꯗ ꯑꯝꯇ ꯑꯗꯨꯒꯤꯅꯦ ꯉꯁꯥꯏ ꯑꯩꯅ ꯖꯤꯔꯣ ꯌꯥꯝ ꯆꯠꯂꯦꯅ ꯍꯥꯏꯕꯗꯣ ꯑꯗꯨ ꯇꯧꯕ ꯌꯥ ꯑꯗꯨ ꯑꯩ ꯑꯗꯨꯝ ꯌꯥꯗꯕꯗꯒꯤ ꯈꯪꯖꯗꯅꯤ ꯁꯃ ꯑꯁꯤꯕ
ꯎꯝ
ꯇꯗꯤ ꯌꯥꯒ ꯍꯥꯏꯔꯦꯗꯅ ꯈꯪꯉꯦꯗꯅ ꯃꯊꯪꯗꯗꯤ ꯑꯗꯨꯃꯥꯏꯅ ꯇꯧꯔꯅꯣ ꯍꯥꯏꯗꯣ ꯗꯟ ꯇꯧꯔꯒꯅꯣ ꯃꯊꯪꯗꯒꯤ ꯑꯁ ꯅꯪ ꯑꯁꯤꯗ ꯃ ꯍꯟꯗꯛ ꯊꯥ ꯊꯥꯖꯤꯟꯈ꯭ꯔꯅꯤ ꯖꯨꯂꯥꯏ ꯖꯨꯂꯥꯏꯗ ꯗꯤ ꯁꯣꯏꯗꯅ ꯍꯥꯏꯗꯣꯔꯛꯑꯅꯤꯅꯦ ꯖꯨꯂꯥꯏꯗ ꯍꯥꯏꯗꯣꯔꯛꯑꯒ ꯑꯥꯒꯁ ꯁꯦꯞꯇꯦꯝꯕꯔ ꯁ꯭ꯋꯥꯏꯗꯗꯤ ꯀ꯭ꯂꯥꯁ ꯑꯣꯏꯍꯧꯔꯅꯤ ꯑꯥꯒꯁꯇ ꯊꯅ ꯄꯥꯁ ꯍꯧꯔꯅꯤ
ꯎ
ꯑꯥꯒꯁꯀꯤꯀꯣ ꯐꯥꯔꯁ ꯋꯤꯛ ꯈꯔ ꯑꯃꯅ ꯉ ꯍꯥꯏ ꯑꯗꯨꯒꯅꯁꯤ ꯂꯥꯁ ꯋꯤꯇꯩꯗꯤ ꯁꯣꯏꯅ ꯍꯧꯗꯧ ꯃꯥꯜꯂꯦ
ꯎꯝ
ꯑꯒꯁꯀꯤ ꯂꯥꯁ ꯋꯤꯛ ꯇꯍꯧꯔꯒ ꯅꯪꯅ ꯑꯍꯥꯟꯕꯗ ꯄꯩꯈꯤꯗꯕ ꯑꯩ ꯐꯥꯔꯁ ꯁꯦꯃꯤꯁꯇꯔꯁꯦ ꯑꯃ ꯌꯥꯝ ꯂꯥꯡꯕꯒꯤ ꯃꯇꯝ ꯑꯣꯏꯕꯅꯦ ꯐꯪꯁꯟ ꯃꯌꯥꯝ ꯂꯩꯕꯅꯦꯕ ꯑꯗꯩꯗꯒꯤ ꯃꯣꯏ ꯃꯨꯁꯨ ꯀꯥꯡꯕꯨꯅꯥꯁꯨ ꯃꯌꯥꯝ ꯁꯤꯜꯂꯛꯀꯅꯤꯕ ꯏꯁꯩ ꯅꯣꯡꯃꯥꯏꯗꯩ ꯀꯩꯗꯩ ꯃꯌꯥꯝ ꯁꯤꯜꯂꯛꯀꯅꯤꯕꯥ
ꯑꯩ ꯗꯥꯟꯁ ꯇꯧꯊꯥꯕ ꯇꯥꯔꯦ ꯑꯩ
ꯇꯧꯈꯥꯏꯌꯣ ꯍꯣꯏ ꯇꯧꯈꯥꯏꯌꯦ ꯑꯩ ꯇꯧꯈꯥꯏ
ꯇꯜꯂꯤꯗꯥ ꯕꯤꯠꯗ ꯂꯩꯇꯦ
ꯅꯪ ꯅꯃꯥꯅꯥ ꯅꯨꯡꯉꯥꯏꯕ ꯅꯃꯥꯅꯕꯤ ꯅꯨꯡꯉꯥꯏꯕ ꯇꯤꯟꯅꯥꯔꯗꯤ ꯅꯨꯡꯉꯥꯏꯗꯨꯏꯅꯤ
ꯎꯝ
ꯚꯥꯏꯕ ꯆꯥꯟꯅꯕ ꯍꯥꯏꯗꯤ ꯅꯪꯒꯥ ꯃꯣꯠ ꯃꯥꯟꯅꯕ ꯅꯃꯥꯅꯕꯤ ꯊꯦꯡꯅꯔꯗꯤ ꯑꯩ ꯂꯩꯔꯕꯨꯗꯤ ꯑꯩꯒ ꯄꯨꯜꯂꯁꯨ ꯌꯥꯏ ꯑꯗꯨꯏꯁꯨ ꯅꯪꯒꯤ ꯅꯃꯥꯟꯅꯕꯤ ꯍꯥꯏꯕ ꯑꯃꯥ ꯂꯩꯗꯅ
ꯑꯗꯨꯗꯅ
ꯑꯩꯗꯤ ꯏꯊꯟꯗꯥ ꯂꯩꯅꯤꯡꯉꯤꯉꯣ
ꯑꯗꯨꯗꯤꯅꯦ ꯔꯦꯟꯇꯥ ꯔꯦꯟꯇ ꯑꯃꯥ ꯅꯦꯛꯎꯔꯣ ꯆꯠꯂꯣ ꯑꯁꯤ ꯑꯩꯈꯣꯏꯒꯤ ꯑꯁꯤ ꯑꯦꯝ ꯌꯨ ꯖꯤꯒꯤ ꯒꯦꯠ ꯀꯦ ꯑꯣꯄꯣꯖꯤꯠ ꯃꯃꯥꯡꯗ ꯔꯦꯟ ꯂꯩꯕꯅꯦ ꯊꯥꯗ ꯂꯨꯄꯥꯂꯤꯁꯤꯡ ꯃꯉꯥ ꯃꯉꯥ ꯊꯤꯕꯥ ꯑꯩꯈꯣꯏ ꯏꯃꯥꯟꯕꯤ ꯑꯃꯁꯨ ꯂꯩ ꯑꯗꯨꯗ ꯂꯩꯔꯒꯦꯔꯥ
ꯊꯝꯃꯣꯏꯁꯦ ꯀꯥꯏꯌꯦ ꯄꯩꯁꯥꯗꯣ ꯇꯥꯗꯕ ꯄꯩꯁꯥꯗꯣ ꯇꯥꯕ ꯊꯝꯃꯣꯏꯁꯦ
ꯑꯗꯨꯗꯨꯒꯥ ꯅꯣꯡꯃꯥꯒꯤ ꯏꯁꯤꯡꯁꯨ ꯄꯨꯡ ꯑꯍꯨꯝ ꯈꯛꯇꯪ ꯊꯥꯔꯛꯇꯣꯏꯕ ꯑꯗꯨꯗ ꯌꯥꯁꯤꯜꯂꯒꯥ ꯊꯝꯗꯣꯏꯕ ꯑꯗꯨꯗ ꯌꯥꯁꯤꯂꯦꯗꯅꯥ ꯕ꯭ꯔꯥꯠꯇꯥ ꯀꯩꯀꯩꯗꯥ ꯌꯥꯁꯤꯟꯖꯅꯕꯥ ꯊꯝꯗꯨꯏꯕꯥ ꯀꯥꯗꯨꯗ ꯅꯊꯟꯇꯥ ꯂꯩꯗꯣꯏꯕ
ꯏꯊꯟꯗꯥ ꯂꯩꯕꯁꯦ ꯄꯥꯝꯃꯦ ꯑꯩꯗꯤ ꯑꯩꯅ ꯑꯩꯅ ꯄꯥꯝꯃꯤꯁꯦ ꯑꯩ ꯍꯥꯏꯒꯦꯁꯦ ꯏꯊꯟꯗꯥ ꯂꯩꯕ ꯄꯥꯝꯃꯦ ꯑꯗꯥꯒꯤꯗꯤ ꯏꯁꯤꯡ ꯀꯥꯁꯦ ꯑꯗꯨꯝ ꯇ꯭ꯋꯦꯟꯇꯤ ꯐꯣꯔ ꯑꯋꯥꯔ ꯃꯩꯁꯨ ꯇ꯭ꯋꯦꯟꯇꯤ ꯐꯣꯔ ꯑꯋꯥꯔ ꯑ ꯄꯥꯝꯃꯦ ꯍꯤ ꯍꯤ ꯍꯤ
ꯑꯗꯨꯗꯤ ꯅ‌ꯣꯏ ꯕꯥ ꯗꯨꯗ ꯑꯝꯇꯥ ꯍꯥꯏꯔꯨꯔꯣ ꯊꯝꯃꯣ ꯌꯥꯔꯦ ꯑꯗꯨꯗ ꯊꯝꯃ‌ꯣ ꯌꯥꯔꯦ ꯊꯝꯃ‌ꯣ ꯌꯥꯔ‌ꯦ
ꯅꯪ ꯇꯥꯅꯤꯡꯗ꯭ꯔꯥꯕ ꯅꯠꯇ꯭ꯔꯣ ꯑꯩ ꯈ‌ꯣꯟꯖ‌ꯦꯜꯁꯦ ꯑꯣ ꯊꯝꯃ‌ꯦ ꯊꯝꯃ‌ꯦ
ꯊꯝꯃꯣ ꯊꯝꯃꯣ ꯇꯥꯅꯤꯡꯗ‌ꯦ